ꯑ ꯇꯥꯔꯕꯣ
ꯍꯜꯂꯣ ꯑꯣ ꯇꯥꯔꯦ ꯇꯥ ꯇꯥꯔꯦ ꯇꯥꯔꯦ ꯌꯥꯝ ꯇꯞꯅꯗꯤ ꯇꯥꯏꯌꯦ
ꯑꯣ ꯑꯗꯩ ꯈꯤꯇꯪ ꯂꯩꯈꯠꯂꯨꯅꯦ
ꯑꯧ ꯂꯩꯈꯠꯂꯕꯅꯦ ꯐꯨꯜꯗ
ꯑꯣ ꯑꯩꯗꯤ ꯁꯦꯡꯅꯗꯤ ꯑꯩꯅ ꯍꯥꯏꯕꯁꯦ ꯁꯦꯡꯅꯗꯤ ꯇꯥꯕ꯭ꯔꯥꯕ
ꯑꯣ ꯇꯥꯏ ꯇꯥꯏ ꯑꯣ ꯁꯨꯃꯥꯏꯅ ꯄꯤꯛꯅ ꯇꯥꯕꯒꯤ ꯑꯣꯏꯔꯝꯅꯤ ꯂꯥꯡꯕ ꯌꯥꯗꯦ ꯍꯥꯏꯗꯣ ꯎꯝ ꯌꯥ ꯍꯥꯏꯗꯤ ꯂꯥꯎꯠ ꯏꯁꯄꯤꯀꯔꯁꯨ ꯊꯥꯕ ꯌꯥꯗꯦ
ꯑꯦ ꯌꯥꯗꯝꯅꯦ ꯌꯥꯗꯝꯅꯤ ꯁꯤꯗꯤ
ꯎꯝ ꯑꯣꯀꯦ ꯕꯣꯜ ꯌꯦꯡ ꯂꯣꯏꯔꯕꯣ
ꯑꯦ ꯍꯧꯗ꯭ꯔꯤꯗ ꯄꯨꯡ ꯃꯥꯄꯟ ꯄꯨꯡ ꯑ ꯀꯩꯅꯣ ꯑꯣꯏ ꯂꯩꯔꯝꯃꯦ ꯇꯔꯥ ꯃꯈꯥꯏ
ꯑꯣ ꯑꯩꯗꯤ ꯅꯣꯛꯅꯤꯡꯉꯦ ꯌꯥꯝꯅ ꯋꯥꯔꯤ ꯁꯥꯟꯅꯗꯣꯏꯁꯦ
ꯃꯁꯛ ꯈꯪ ꯡꯇꯕ ꯃꯤ ꯋꯔꯤ ꯁꯟꯅꯩ
ꯄꯨꯁꯥꯟ ꯁꯥꯗꯣꯏꯁꯦ ꯅꯠꯇ꯭ꯔꯥ ꯃꯈꯥ ꯃꯌꯦꯛ ꯁꯦꯡꯅ ꯁꯦꯡꯅ ꯉꯥꯡꯉꯛꯀꯦ ꯑꯝꯇ ꯅꯣꯛꯈꯤꯒꯦ ꯖꯥ ꯖꯥꯠꯅꯦ ꯊꯕꯛꯁꯤꯁꯨ ꯃꯈꯟ ꯃꯈꯟꯅꯦ ꯊꯣꯛꯂꯛꯏꯖꯦ ꯄꯩꯁꯥ ꯇꯥꯟꯅꯕ ꯍꯣꯠ ꯅꯕꯗꯕ
ꯁꯤꯅꯤꯅꯦ ꯀꯥꯟꯕꯨꯗꯤ ꯀꯥꯟꯅꯕꯅꯦ ꯅꯤꯡꯒꯤ ꯁꯤꯛꯒꯤꯁ
ꯑꯗꯨꯝ ꯅꯪꯒꯤ ꯄꯔꯁꯅꯦꯜ ꯂꯥꯏꯐ ꯑꯗꯨꯗꯤ ꯃꯇꯥꯡꯗ ꯁꯨꯝ ꯄꯨꯁꯥꯟ ꯁꯥꯟꯅꯕꯗꯤ ꯌꯥꯕ ꯅꯠꯇ꯭ꯔꯣ ꯃꯤ ꯃꯃꯤꯡ
ꯑ ꯍꯣꯏ ꯌꯥꯕꯨꯗꯤ ꯌꯥꯏ
ꯎꯝ ꯑꯗ ꯍꯦꯛ ꯃꯤꯅ ꯀꯩꯅꯣ ꯇꯧꯕ ꯍꯥꯏꯗꯣꯛꯄꯗ ꯅꯨꯡꯉꯥꯏꯇꯕꯁꯨ ꯂꯩꯕꯨꯗꯤ ꯂꯩꯗꯅꯀꯣ
ꯑꯍꯣꯏ
ꯎꯝ ꯀꯩ ꯀꯩ ꯀꯃꯥꯏ ꯀꯃꯥꯏꯟ ꯍꯣꯠꯅꯔꯤꯒꯦ ꯅꯪꯗꯤ
ꯑꯩꯖꯦ ꯃꯥꯁꯇꯔ ꯑꯃ ꯂꯣꯏꯔꯦ ꯃꯥꯁꯇꯔ ꯑꯃ ꯇꯧꯔꯤ
ꯑꯣ ꯐꯔꯦ ꯌꯥꯅ ꯌꯥꯅꯕ ꯑꯈꯣꯏꯅ ꯃꯥꯁꯇꯔꯅ ꯂꯣꯏꯕ ꯀꯨꯏꯔ ꯊꯕꯛꯅꯦꯅ ꯑꯗꯨꯝ ꯊꯥꯅꯤ ꯊꯥꯅꯤ ꯒꯚꯔꯃꯦꯟꯀꯤ ꯊꯕꯛ ꯍꯥꯏꯔꯣ ꯄꯩꯁꯥ ꯄꯤꯗ꯭ꯔꯗꯤ ꯈꯟꯗꯕꯅꯤꯅꯀꯣ ꯀꯩꯅꯣꯗ ꯎꯝ ꯑꯦꯝ ꯑꯦꯜ ꯇꯤꯗ ꯃꯦꯗꯤꯀꯦꯜ ꯂꯦꯞ ꯇꯦꯛꯅꯣꯂꯣꯖꯤꯗ ꯑꯗꯨꯇꯨꯀꯤ
ꯈꯔ ꯇꯧꯕꯃꯤꯅꯤꯅꯦ
ꯑ ꯀꯩꯅꯣ ꯆꯥꯎꯕ ꯅꯠꯇꯦꯗ ꯃꯆꯥꯅꯦ ꯄꯦꯔꯥꯃꯦꯗꯤꯀꯦꯜꯅꯦ ꯑꯗꯨꯗ ꯀꯩꯅꯣ ꯇꯧꯗ꯭ꯔꯕꯅꯤꯅꯦ ꯀ꯭ꯂꯤꯅꯤꯛ ꯃꯆꯥꯗ ꯇꯧ ꯂꯩꯔꯤꯁꯤꯅꯦ ꯊꯕꯛ ꯑꯦꯛꯖꯥꯝ ꯊꯥꯔꯅꯤ ꯄꯩꯁꯥ ꯄꯤꯗ꯭ꯔꯕꯅꯤꯅ ꯈꯜꯂꯛꯑꯔꯣꯏ ꯊꯥꯗꯤ ꯑꯗꯨꯝ ꯊꯥꯔꯅꯤ ꯈꯜꯂꯛꯑꯔꯣꯏ ꯗꯨꯝ ꯇꯧ ꯂꯩꯔꯦ ꯄꯩꯁꯥ ꯄꯥꯏꯗꯕ ꯃꯤꯒꯤꯗꯤ ꯑꯗꯨꯝ ꯄꯨꯊꯔ ꯂꯩꯗꯅ
ꯎꯝ
ꯄꯥꯏꯕ ꯃꯤꯒꯤꯅ ꯑꯗꯨꯝ ꯁꯨꯝ ꯆꯥꯎꯊꯣꯛꯈꯤꯕ ꯑꯗꯨꯅ ꯑꯩꯁꯨ ꯀꯩꯗꯧꯁꯤꯒꯦꯅ ꯍꯥꯏꯔꯀꯥꯟꯗ ꯃꯤꯔꯥꯗ ꯉꯁꯤ ꯑꯃꯨꯛ ꯑꯦꯗꯚꯔꯗꯥꯥꯏꯁ ꯇꯧꯁꯜꯂꯦꯛꯑꯦ ꯑꯩꯅ ꯑꯍꯥꯡꯕ ꯃꯇꯝꯗ ꯀꯩ ꯇꯧꯕ ꯌꯥꯏ ꯀꯥꯏꯅ ꯁꯨꯝ ꯊꯤꯔꯤꯀꯥꯟꯗ ꯉꯦ ꯍꯣꯏ ꯍꯣꯏ ꯑꯗꯨꯗꯤ ꯑꯩꯖꯨ ꯇꯧꯁꯜꯂꯒꯦ ꯅꯪ ꯀꯃꯥꯏꯟ ꯀꯃꯥꯏꯟ ꯇꯧꯒꯦ ꯍꯪꯉꯛꯑꯣꯅ ꯑꯈꯣꯏꯅꯤꯁꯨ ꯈꯔ ꯃꯥꯟꯅꯖꯩꯌꯦꯕ ꯄ꯭ꯔꯣꯕ꯭ꯂꯦꯝꯖꯦ ꯑꯗꯨꯅꯤ ꯅꯪꯅ ꯀꯩꯅꯣꯔꯣ ꯐ꯭ꯔꯦꯟ ꯃꯣꯏ ꯁꯨꯝ ꯈꯪꯅꯕ ꯑꯣꯏꯔꯤꯔꯣ ꯅꯠꯇ꯭ꯔꯒꯅ
ꯑ ꯑꯦꯟ ꯁꯤ ꯁꯤꯗ ꯍꯥꯟꯅ ꯄꯨꯜꯂꯛ ꯄꯅꯦ ꯑꯩꯈꯣꯏ ꯑꯦꯟ ꯁꯤꯁꯤꯗ ꯄꯨꯂꯞ ꯄꯨꯟꯕꯅꯦꯕ ꯑꯗꯨꯒ ꯌꯨꯝꯁꯨ ꯅꯛꯅꯔꯝꯕ ꯑꯗꯩꯗꯤ ꯃꯥꯅ ꯊꯣꯡ ꯋꯥꯡꯃ ꯑꯣꯏꯕ ꯑꯩꯅ ꯊꯣꯡ ꯋꯥꯡꯃ ꯑꯣꯏꯕ ꯊꯣꯡ ꯇꯨꯔꯦꯟ ꯑꯃꯅ ꯈꯥꯏꯕꯩ ꯋꯥꯅꯤꯗꯤ ꯏꯁꯝ ꯁꯝꯅ ꯍꯥꯏꯔꯗ
ꯑꯣ ꯁꯤꯡꯖꯃꯩꯒꯤ ꯊꯣꯡ ꯑꯣ ꯑꯈꯣꯏ ꯏꯅꯥꯎꯄꯥꯁꯨ ꯑꯦꯟ ꯁꯤ ꯁꯤ ꯌꯥꯎꯔꯝꯕꯅꯦ ꯕꯦꯠꯁꯤꯇꯤ ꯈꯪꯗ꯭ꯔꯦ ꯅꯣꯏ ꯃꯥꯟꯅꯔꯃꯔꯣ ꯑꯣ
ꯑꯗꯒꯤ ꯊꯣꯡꯕ
ꯎꯝ
ꯈꯪꯗ ꯀꯩꯀꯩ ꯁꯨꯝ ꯋꯥꯔꯤ ꯁꯥꯁꯤꯒꯦ ꯈꯜꯂꯤꯅꯦ ꯌꯥꯝꯃꯟꯗꯅ ꯊꯋꯣꯏꯟꯀꯤ ꯁꯥꯒꯦ ꯊꯋꯣꯏꯟꯀꯤ ꯂꯤꯒꯦ ꯍꯥꯏꯔꯗꯤ ꯊꯣꯛꯂꯛꯇꯦꯕ ꯑꯗꯨꯒ ꯂꯤꯕ ꯍꯧꯈ꯭ꯔꯒꯅ ꯁꯨꯡꯂꯦꯞ ꯂꯦꯞꯇꯦꯕ ꯑ ꯄꯦꯟꯗꯕ
ꯑ ꯄꯦꯟꯗꯕ ꯂꯩꯥꯏꯔꯁꯨ ꯑꯗꯨꯝ ꯂꯥꯎꯕꯤꯕ ꯌꯥꯅꯦꯕ ꯃꯥꯁꯤꯗꯤ ꯂꯥꯎꯐꯝ ꯍꯣꯏ ꯌꯥꯅꯤ ꯌꯥꯅꯤ ꯇꯥꯖꯒꯦ
ꯅꯉꯣꯟꯗ ꯍꯦꯛꯇ ꯁꯤꯌꯥꯔ ꯇꯧꯔ ꯂꯣꯏꯔꯦ ꯃꯔꯨꯞ ꯑꯃ ꯌꯥꯎꯁꯜꯂꯨꯔꯒꯅꯦ ꯃꯤꯅꯅꯦ ꯐꯪꯒꯗꯕ ꯊꯥꯁꯤꯗ ꯄꯤꯕꯤꯔꯛ ꯑꯗꯨꯗꯅ ꯄꯩꯁꯥ ꯇꯥꯟꯅꯕꯁꯦ ꯀꯩꯌꯥ ꯋꯥꯈꯔꯦ ꯃꯤꯗꯨ ꯃꯌꯨꯝ ꯆꯠꯇꯅ ꯈꯠꯅꯔꯨ ꯃꯌꯨꯝꯗꯁꯨ ꯂꯩꯇꯕ ꯗꯦꯜꯂꯤꯗ ꯂꯩꯈꯤꯗꯅꯅꯦ ꯑꯩ ꯄꯩꯁꯥ ꯅꯨꯡꯁꯥꯏ ꯃꯥ ꯇꯥꯡꯁꯦ ꯃꯤꯒꯤ ꯄꯩꯁꯥ ꯄꯨꯕꯤꯕꯒꯥꯏꯁꯦ ꯃꯇꯨꯡ ꯃꯅꯥꯎ ꯄꯨꯕꯤꯕ ꯌꯥꯕ ꯅꯠꯇꯦ ꯍꯥꯏꯁꯤꯅꯦ ꯄꯨꯔꯨꯅꯨꯀꯣ ꯅꯣꯏꯁꯨ ꯃꯤꯒꯤ ꯄꯩꯁꯥ ꯄꯨꯕꯤꯔꯨꯅꯨ ꯃꯊꯥ ꯌꯥꯝ ꯁꯥꯕꯅꯤ
ꯄꯨꯗꯦꯗ ꯑꯩꯈꯣꯏꯗꯤ
ꯎꯝ ꯑꯩꯗꯤ ꯃꯤꯒꯤ ꯍꯣꯌꯥ ꯐꯕꯤꯔꯨꯕꯁꯦ ꯃꯤꯒꯤ ꯍꯣꯌꯥ ꯐꯔꯅꯤ ꯃꯤꯅ ꯁꯦꯟꯗꯣꯏ ꯍꯨꯟꯕꯤꯔꯛꯇ꯭ꯔꯃꯤꯅ ꯑꯩꯩꯅꯥ ꯑꯣꯏꯅ ꯍꯨꯟ ꯂꯩꯔꯦ ꯑꯗꯨꯗꯨꯅ ꯄꯩꯁꯥꯁꯦ ꯀꯃꯥꯏꯅ ꯇꯧꯔꯒ ꯇꯥꯟꯁꯤꯒꯦꯅ ꯑꯩꯅ ꯑꯣꯏꯅ ꯊꯕꯛꯇꯣ ꯑꯅꯤ ꯑꯍꯨꯝ ꯊꯣꯛꯅ ꯊꯤ ꯂꯩꯔꯦꯕ
ꯎꯝ
ꯃꯣꯏꯅ ꯇꯧꯔ ꯄꯤꯔꯛꯀꯗꯕꯗꯣ ꯑꯗꯨ ꯉꯥꯛꯇꯅꯦ ꯑꯗꯨꯅ ꯈꯤꯔꯦ ꯍꯟꯗꯛ ꯃꯇꯥꯡꯁꯦ ꯐꯖꯅ ꯈꯤꯔꯦ ꯑꯩꯁꯦ ꯃꯔꯨꯞꯀ ꯑꯗꯨꯝ ꯇꯧ ꯇꯧꯖꯕꯅꯦꯕꯀꯣ ꯃꯔꯨꯞ ꯇꯧꯔ ꯈꯣꯠꯂꯒ ꯈꯔ ꯈꯤꯇꯪ ꯆꯥꯎꯈꯠꯀꯗ꯭ꯔꯥ ꯈꯜꯂꯒ ꯍꯦꯟꯅ ꯄꯨꯊꯔꯦꯗꯣ ꯇꯧꯔꯦ
ꯁꯤꯗꯤ ꯂꯦꯁꯟ ꯂꯔꯟ ꯂꯦꯁꯟ ꯑꯃ ꯂꯔꯟ ꯇꯧꯕꯒꯨꯝꯕꯅꯦꯕ
ꯇꯧꯔꯤꯅꯦ ꯍꯟꯗꯛ ꯑꯩꯅ ꯑꯁ ꯍꯟꯗꯛꯀꯤ ꯑꯩꯒꯤ ꯂꯦꯁꯟꯁꯦ ꯑꯣꯟꯊꯣꯛꯅꯁꯨ ꯇꯥꯡꯈ꯭ꯔꯦꯗꯀꯣꯅ ꯍꯥꯏꯔꯝꯃꯤꯅꯦ ꯌꯥꯝ ꯇꯥꯡꯕ ꯂꯦꯁꯟ ꯑꯃ ꯇꯝꯃꯦ ꯍꯟꯗꯛꯇꯤ ꯑꯩꯅꯅꯦ ꯃꯤꯒꯤ ꯍꯦꯛ ꯄꯩꯁꯥ ꯀꯩꯅꯣ ꯇꯧꯔꯨꯕꯗꯨꯗ ꯁꯣꯛꯆꯟꯕꯗꯨ ꯁꯦꯡꯗꯣꯛꯑꯗꯤ ꯅꯨꯡꯉꯥꯏꯗꯅ ꯑꯗꯨꯗꯨꯒꯤ ꯌꯥ ꯁꯤꯡꯗꯣꯛ ꯀꯦꯅ ꯃꯔꯨꯞ ꯑꯃ ꯌꯥꯎꯕ ꯑꯗꯨꯒ ꯑꯉꯥꯡꯁꯤꯅ ꯍꯦꯛꯇ ꯃꯤꯒꯤ ꯄꯩꯁꯥꯁꯦ ꯌꯥꯝ ꯇꯣꯟꯕ ꯃꯤ ꯑꯣꯏ ꯂꯩꯔꯝꯃꯕ ꯑꯗꯨꯒꯤ ꯇꯣꯟꯕ ꯑꯣꯏꯔꯝꯗꯅ ꯃꯔꯨꯞꯁꯨ ꯐꯪꯗ꯭ꯔꯦ ꯄꯩꯁꯥꯁꯨ ꯐꯨꯟꯈꯤꯕꯁꯨ ꯍꯟꯗꯣꯛꯄꯤꯔꯛ ꯇ꯭ꯔꯦ ꯃꯊꯥ ꯁꯥꯔꯦ ꯑ ꯆꯠꯅꯔꯥ ꯆꯠꯂꯒ ꯈꯠꯅꯔꯨꯗꯧꯁꯨ ꯃꯥꯅ ꯃꯄꯥꯟ ꯂꯩꯔꯝꯅꯤꯅ ꯎꯄꯥꯏ ꯂꯩꯇꯦꯅꯦ ꯈꯪꯗꯦꯗ ꯀꯣꯛꯀꯥ ꯉꯥꯎꯋꯦ
ꯑꯗꯨꯕꯨꯗꯤ ꯍꯧꯖꯤꯛ ꯀꯥꯟꯁꯤꯀꯣ
ꯎꯝ
ꯃꯤ ꯃꯃꯤꯠꯇꯣ ꯀꯣꯊꯣꯛꯑꯣ ꯑꯩ ꯃꯃꯤꯠꯇꯣ
ꯑꯗꯨꯅꯦ ꯌꯥꯝ ꯇꯧꯔꯦ ꯍꯧꯖꯤꯛꯀꯥꯟꯗ ꯑꯗ ꯑꯩꯈꯣꯏꯅ ꯁꯨꯝ ꯐꯕꯁꯦ ꯀꯩꯝ ꯀꯥꯟꯅꯔꯝꯗꯔ꯭ꯦ ꯇꯁꯦꯡꯅ ꯍꯥꯏꯔ ꯀꯥꯟꯗ ꯐꯗ ꯐꯧ ꯅꯪꯗ ꯐꯧ ꯅꯁꯥꯗ ꯐꯧ ꯑꯗꯨꯝ ꯍꯌꯦꯡ ꯅꯪꯒꯤ ꯑꯐꯕ ꯉꯥꯛꯇ ꯑꯗꯨꯝ ꯇꯧꯔꯛꯀꯅꯤ ꯈꯣꯠꯂꯛꯀꯅꯤ ꯍꯥꯏꯕ ꯋꯥꯅꯦꯕꯀꯣ
ꯀꯩꯝ ꯀꯥꯟꯅꯔꯝꯗ꯭ꯔꯦ ꯐꯕꯁꯦ ꯀꯩꯝ ꯀꯥꯟꯅꯔꯝꯗ꯭ꯔꯦ ꯏꯁꯥ ꯏꯁꯥꯒꯤ ꯁꯣꯏꯗ꯭ꯔꯒ ꯂꯣꯏꯔꯦ ꯈꯟꯕꯅ ꯐꯔꯝꯕꯖꯥꯠꯅꯤ ꯑꯗ ꯁꯨꯝ ꯊꯥꯏꯅ ꯑꯍꯜ ꯂꯃꯟꯈꯩꯅ ꯑꯗꯨꯝ ꯍꯥꯏꯔꯝꯕꯗꯣ ꯍꯧꯖꯤꯛꯇꯤ ꯌꯥꯝ ꯑꯣꯟꯅꯔꯦꯕ ꯄꯣꯠꯇꯣ ꯍꯧꯖꯤꯛꯇꯤ ꯏꯁꯥꯒꯤ ꯁꯣꯏꯗ꯭ꯔꯒ ꯂꯣꯏꯔꯦ ꯑꯗꯨꯗꯨꯅ ꯃꯤꯒꯤ ꯀꯩꯝꯇ ꯀꯥꯟꯅꯅꯕ ꯐꯅꯕ ꯇꯧꯕꯤꯕ ꯌꯥꯗ ꯌꯥꯗ꯭ꯔꯦ ꯃꯇꯨꯡ ꯃꯅꯥꯎ ꯀꯔꯩꯝ ꯇꯧꯔꯔꯣꯏꯗꯝꯅꯤ ꯀꯞꯅꯤꯡꯕ ꯑꯃ ꯌꯥꯎꯋꯦ ꯆꯍꯤꯁꯤꯗꯤ ꯆꯍꯤꯁꯤꯅ ꯁꯨꯝ ꯌꯥꯝꯁꯤꯜꯂꯛꯀꯅꯤ ꯁꯣꯝ ꯅꯥꯀꯟꯗ ꯄꯩꯁꯥꯁꯦ ꯇꯨꯡꯁꯤꯜꯂꯒ ꯍꯌꯦꯡ ꯂꯨꯍꯣꯡꯕꯒꯤ ꯄ꯭ꯂꯥꯟ ꯇꯧꯕ ꯈꯣꯠꯄ ꯀꯥꯏꯅ ꯈꯜꯂꯝꯃꯤꯅꯦꯕ ꯑꯗꯨ ꯈꯟꯕꯗꯣ ꯂꯣꯏ ꯐ꯭ꯂꯣꯞ ꯆꯠꯄꯤꯅꯦ ꯌꯨꯝꯒ ꯄꯥꯟꯅꯤꯡꯗ꯭ꯔ ꯖꯥꯠꯅꯦ
ꯀꯩꯒꯤ
ꯄꯩꯁꯥ ꯃꯌꯥꯝ ꯄꯩꯁꯥꯒꯤ ꯃꯊꯥ ꯃꯌꯥꯝꯗꯨꯅ ꯃꯤ ꯃꯌꯥꯝꯗꯨꯅ ꯍꯥꯠꯄꯤꯔꯝꯃꯕꯅꯤꯅ ꯑꯩꯅ ꯑꯣꯏꯅ ꯇꯥꯍꯧꯔꯝꯅꯤꯅ ꯑꯗꯨ ꯃꯌꯥꯝꯗꯣ ꯂꯣꯏꯗ꯭ꯔꯗꯤ ꯑꯩꯗꯤ ꯁ꯭ꯇꯦꯕꯜ ꯑꯣꯏꯗ꯭ꯔꯤꯐꯥꯎꯗꯤ ꯌꯨꯝ ꯄꯥꯟꯕ ꯇꯜꯂꯦꯕ
ꯄꯥꯟꯗ꯭ꯔꯁꯨ ꯌꯥꯏꯗ
ꯎꯝ ꯃꯥꯅꯦ ꯄꯩꯁꯥ ꯇꯥꯜꯂꯒ ꯂꯣꯏꯔꯦ ꯅꯠꯇ꯭ꯔꯥ ꯔꯤꯠꯁ ꯑꯟꯇꯤꯅ ꯂꯩꯔꯒ
ꯌꯣꯛꯄꯤꯌꯣ
ꯑꯧ ꯑꯩꯁꯨ ꯈꯜꯂꯤꯅꯦ ꯑꯁ ꯄꯩꯁꯥ ꯄꯩꯁꯥꯁꯦ ꯇꯞꯇꯥꯏ ꯇꯥꯜꯂꯒ ꯑꯉꯥꯡ ꯈꯔ ꯌꯣꯛꯑꯒ ꯂꯩꯕꯅ ꯐꯗꯧ ꯃꯟꯁꯤꯜꯂꯛꯑꯦ ꯀꯥꯏꯅ
ꯑ ꯑꯩ ꯑꯩꯒꯤꯗꯤ ꯆꯥꯎꯔꯦ
ꯑꯩꯒꯤꯗꯤ ꯆꯥꯎꯔꯦ ꯁꯤꯅꯤ ꯑꯩ ꯁꯤꯔꯦꯗ ꯅꯣꯛꯅꯤꯡꯉꯤꯗ ꯖꯥꯠꯖꯥꯠꯅꯦ
ꯍꯣꯏ ꯑꯩꯗꯤ ꯉꯁꯥꯏ ꯋꯥꯔꯤ ꯁꯥꯟꯅꯕꯗꯨꯗ ꯃꯤ ꯑꯃ ꯈꯣꯟꯖꯦꯜ ꯌꯥꯝ ꯃꯥꯜꯂꯨꯔꯕ ꯑꯗꯨꯒꯤ ꯅꯝꯕꯔ ꯑꯃꯨꯛ ꯆꯦꯛ ꯇꯧꯔꯨꯏꯕ
ꯑꯣ ꯃꯈꯣꯟ ꯃꯥꯟꯅꯕꯩ ꯑꯣꯏꯔꯝꯅꯤ
ꯍꯣꯏ ꯆꯞ ꯃꯥꯟꯅꯕ ꯑꯩ ꯆꯦ ꯃꯦꯟꯗꯥ ꯔ ꯍꯪꯉꯝꯕꯅꯦ
ꯑꯣ
ꯀꯃꯥꯏꯅ ꯇꯧꯕꯅꯣ ꯃꯈꯣꯏ ꯌꯥꯝ ꯃꯥꯟꯅꯃꯟ
ꯁꯣꯏꯔ ꯖꯥꯠꯂ
ꯁꯣꯏꯗꯗꯤ ꯍꯥꯏꯗꯤ ꯁꯥꯟꯅꯔꯔꯣꯏꯅ ꯈꯟꯈꯤꯕ ꯑꯣꯏꯕꯒꯤꯀꯣ
ꯑꯣ ꯑꯣ ꯅꯪꯒ ꯍꯥꯟꯅ ꯀꯩꯅꯣ ꯃꯔꯤ ꯇꯠꯅꯈ꯭ꯔꯕ ꯃꯤ ꯑꯣꯏ ꯗꯨꯣꯏꯅꯦꯕ ꯑꯩꯗꯤ ꯑꯗꯨꯒꯨꯝꯕꯗꯤ ꯂꯩꯇꯦꯗ ꯑꯗꯨꯅ ꯑꯣꯏꯔꯔꯣꯏ
ꯑꯦ ꯍꯣꯏ ꯆꯞ ꯃꯥꯟꯅꯕꯗꯣ ꯑꯗ ꯀꯩꯅꯣꯅꯦ ꯍꯧꯖꯤꯛꯀꯤ ꯖꯤꯕꯨꯗꯤ ꯀꯩꯅꯣꯅꯦ ꯍꯣꯏ ꯋꯥꯔꯤꯕꯨꯗꯤ ꯇꯣꯡꯉꯥꯜꯂꯦꯀꯣ ꯈꯤꯇꯪ ꯀꯝꯄ꯭ꯂꯤꯀꯦꯇꯦꯠꯕꯨꯗꯤ ꯑꯣꯏꯔꯦ ꯑꯗꯣ
ꯎꯝ
ꯑꯗꯨ ꯃꯥꯟꯕꯗ ꯑꯩꯁꯨ ꯑꯗꯨꯅꯅꯦ ꯄꯥꯛ ꯈꯨꯝꯃꯛꯇ꯭ꯔꯤ ꯁꯥꯎꯕ ꯌꯥꯗꯦ
ꯀꯩꯁꯨ ꯀꯥꯏꯗꯦꯍꯦ ꯑꯗꯨꯒꯤꯗꯤ ꯀꯩꯝ ꯈꯟꯗꯦ ꯍꯥꯏꯗꯤ ꯑꯩꯁꯨ ꯑꯗꯨꯝ ꯀꯩꯅꯣ ꯇꯧꯋꯦꯕ ꯑꯩꯅ ꯋꯥꯔꯤ ꯁꯥꯟꯅꯅꯤꯡꯗꯕ ꯃꯤ ꯑꯣꯏꯔꯗꯤ ꯀꯅꯥꯅꯣ ꯀꯩꯅꯣ ꯑꯗꯣ ꯌꯥꯝ ꯀꯥꯟꯅꯕꯨꯗꯤ ꯂꯩꯇꯦ ꯑꯗꯣ ꯂꯩꯗꯅ ꯃꯇꯥꯡ ꯃꯇꯝ ꯑꯩꯒꯤ ꯄꯔꯁꯅꯦꯜ ꯃꯦꯇꯔ ꯈꯔ ꯅꯨꯡꯉꯥꯏꯇꯕ ꯂꯩꯔꯒꯗꯤ ꯃꯤꯅ ꯐꯣꯟ ꯇꯧꯔꯛꯄꯗ ꯄꯥꯏꯅꯤꯡꯗꯕꯁꯨ ꯂꯩ ꯗꯨ ꯃꯤꯅ ꯀꯅꯥ ꯑꯣꯏꯖꯥꯠꯅꯣ ꯀꯥꯏꯅ ꯅꯝꯕꯔ ꯃꯁꯛ ꯈꯪꯗꯕꯗꯒ ꯇꯧꯔꯛꯑꯗꯤꯀꯣ ꯈꯨꯝꯗꯦꯕ ꯑꯅꯝꯕꯅ ꯑꯩꯁꯨ ꯈꯨꯝꯗꯦ ꯃꯤꯅ ꯍꯥꯟꯅ ꯐꯣꯟ ꯇꯧꯔꯛꯄꯖꯦ ꯃꯤꯅ ꯃꯤꯗꯨꯅ ꯍꯥꯟꯅ ꯉꯥꯡꯉꯛꯄ ꯉꯥꯏꯗꯣꯏꯅꯦꯕ
ꯍꯣꯏ ꯑꯩ ꯑꯩ ꯍꯣꯏ ꯑꯗꯨꯅꯦ ꯑꯩ ꯈꯣꯖꯦꯜꯗꯨ ꯈꯤꯇꯪꯕꯨꯗꯤ ꯍꯩꯅꯔꯝꯃꯣ ꯈꯤꯇꯪ ꯀꯩꯅꯣ ꯇꯧꯕꯅꯦ ꯑꯗꯨꯏꯅꯦ
ꯀꯩꯁꯨ ꯈꯟꯅꯤꯡꯉꯥꯏ ꯂꯩꯇꯦꯕ ꯍꯥꯏꯗꯤ ꯁꯛꯁꯨ ꯈꯪꯅꯗꯦ ꯀꯩꯝ ꯏꯀꯥꯏꯅꯤꯉꯥꯏ ꯂꯩꯇꯦ ꯋꯥꯔꯤ ꯄꯪꯁꯥ ꯁꯥꯟꯅꯔ ꯂꯣꯏꯔꯦ ꯁꯤ ꯀꯃꯥꯏ ꯀꯃꯥꯏꯅ ꯁꯤꯗ ꯊꯕꯛꯀꯤ ꯃꯇꯥꯡꯗꯨꯗꯤ ꯁꯥꯟꯅꯕ ꯌꯥꯕ꯭ꯔꯥ ꯀꯃꯥꯏꯟ ꯇꯧꯒꯦ
ꯑꯗꯨꯕꯨꯗꯤ ꯀꯩꯝꯇ ꯑꯊꯤꯡꯕꯗ ꯍꯧꯖꯤꯛꯀꯤ ꯑꯩꯅ ꯉꯁꯥꯏ ꯍꯥꯏꯕꯗꯨ ꯍꯥꯏ ꯗ꯭ꯔꯒ ꯂꯣꯏꯔꯦ ꯍꯥꯏꯗꯤ ꯀꯩꯅꯣ ꯇꯧꯋꯦ ꯃꯤ ꯑ ꯏꯚꯟ ꯑꯩ ꯀꯩꯅꯣꯕꯨꯛ ꯋꯥꯔꯤ ꯁꯥꯟꯅꯩꯅꯦ ꯑꯝ
ꯎꯝ꯫
ꯀꯄꯜꯕꯨ ꯋꯥꯔꯤ ꯁꯥꯟꯅꯅꯦ ꯁꯥꯏꯂꯦꯟ ꯊꯝꯃꯣ ꯇꯥꯔꯦ꯫
ꯑꯣ꯫
ꯐꯣꯟ ꯁꯥꯏꯂꯦꯟ ꯊꯝ ꯍꯥꯏꯗꯤ ꯁꯥꯏꯂꯦꯟ ꯊꯝꯃꯣꯕ ꯅꯣꯇꯤꯐꯤꯀꯦꯁꯟ ꯃꯈꯣꯟ ꯇꯥꯔꯦꯕ꯫
ꯑꯣ ꯑꯣ ꯑꯣ ꯑꯣ ꯍꯣꯏ ꯍꯣꯏ ꯚꯥꯞꯁꯦ ꯑꯣꯏꯍꯧꯗꯕ ꯋꯥꯅꯦ꯫ ꯎꯝ꯫ ꯌꯥꯔꯦ ꯌꯥꯔꯦ ꯑꯩ ꯉꯁꯥꯏꯒꯩ ꯀꯩꯅꯣ ꯁꯤꯃꯥ ꯌꯦꯡꯉꯝꯕ ꯑꯩꯁꯦ ꯑꯉꯥꯡꯒꯩꯒ ꯕꯨꯠꯀꯤ ꯁꯤꯃꯥ ꯌꯦꯡꯉꯝꯕ꯫
ꯑꯣ ꯑꯣ ꯑꯣ꯫
ꯕꯨꯠꯀꯤ ꯁꯨꯃꯥꯟꯅꯦ ꯅꯍꯥꯟꯗꯩ ꯇꯛꯈꯠꯂꯒ ꯌꯦꯡꯈꯠꯂꯛꯏꯕꯅꯦ ꯑꯗꯨꯗꯨꯒꯤ ꯑꯝꯇ ꯍꯥꯏꯗꯤ ꯏꯁꯇ꯭ꯔꯦꯁꯁꯦ ꯈꯔ ꯈꯪꯉ ꯈꯣꯠꯂꯒ ꯐꯨꯗꯣꯛꯏꯗꯅ꯫
ꯍꯣꯏ ꯑꯗꯨꯕꯨꯗꯤ ꯑꯩ ꯑꯗꯨ ꯅꯠꯇ꯭ꯔꯁꯨ ꯀꯩꯅꯣ ꯄꯥꯕ ꯌꯥꯏ ꯑ ꯑ ꯂꯥꯏꯔꯤꯛꯒꯨꯝꯕ ꯑꯃ ꯄꯥꯕꯀꯣ
ꯎꯝ ꯂꯥꯏꯔꯤꯛ ꯄꯥꯕ ꯂꯥꯏꯔꯤꯛ ꯄꯥꯕꯁꯦ ꯑꯁ ꯇꯨꯏꯁꯟ ꯑꯉꯥꯡ ꯇꯨꯏꯁꯟ ꯇꯥꯔ ꯍꯜꯂꯛꯑꯅꯤ ꯂꯥꯏꯔꯤꯛꯀ ꯄꯥꯅꯤꯡꯗꯦꯗ꯫ ꯃꯤꯠꯅ ꯃꯤꯠ ꯁꯣꯛꯄꯅꯦ ꯀꯣꯛꯀ ꯉꯥꯎꯕꯅꯦ꯫ ꯃꯆꯥꯅꯤꯗꯤ ꯑꯉꯥꯡꯅꯦ ꯀꯩꯅꯣꯒꯤ ꯀ꯭ꯂꯥꯁ ꯐꯥꯏꯚꯀꯤ ꯑꯉꯥꯡꯅꯦ꯫
ꯑꯣ ꯍꯧꯖꯤꯛꯀꯤ ꯑꯩꯅ ꯍꯥꯏ ꯃꯤꯁꯤꯁꯨ ꯑꯣꯖꯥ ꯑꯣꯏꯌꯦꯕ꯫
ꯑꯣ ꯑꯩꯗꯤ ꯑꯣꯖꯥꯗꯤ ꯅꯠꯇꯦ ꯑꯩꯅ ꯁꯨꯝ
ꯑꯗꯨꯝ ꯅꯠꯇꯦ ꯅꯠꯇꯦ ꯍꯧꯖꯤꯛꯀꯤꯗꯨꯗꯤ ꯃꯤꯗꯨꯗꯤ ꯈꯪꯉꯦ ꯑꯗꯨꯏꯅꯦ ꯂꯝ ꯑꯃ ꯍꯡ ꯂꯝ ꯍꯪꯉꯏꯁꯦ ꯀꯩꯒꯤꯅꯣ ꯍꯥꯏ ꯀꯥꯟꯗ ꯃꯤꯖꯤ ꯈꯪꯗꯕꯤꯗ ꯅꯝꯕꯔꯕꯨꯗꯤ ꯁꯤꯟꯗꯦꯕꯀꯣ ꯑꯩꯒꯤꯕꯨꯗꯤ ꯑꯗꯨꯗ ꯃꯤꯖꯦ ꯃꯥꯟꯅꯕꯗ ꯈꯣꯟꯖꯦꯜ ꯃꯥꯟꯅꯕꯗꯣ ꯇꯟ ꯍꯥꯏꯗꯤ ꯈꯤꯇꯪ ꯀꯩꯅꯣꯝ ꯇꯧꯅꯒꯤꯕꯗꯣ ꯅꯨꯡꯉꯥꯏꯖꯅꯗꯕꯗꯣ ꯑꯗꯨꯒꯤ ꯁꯥꯎꯕꯗꯤ ꯌꯥꯗꯦ꯫
ꯑꯦ ꯁꯥꯎꯗꯦ ꯁꯥꯎꯗꯦ ꯆꯥꯛ ꯆꯥꯔꯕꯣ꯫
ꯆꯥꯛꯄꯨꯗꯤ ꯆꯥꯔꯦ ꯀꯨꯏꯔꯦ꯫
ꯎꯝ ꯑꯩꯁꯨ ꯆꯥꯛ ꯆꯥꯊꯣꯛꯑꯒ ꯁꯤ ꯀꯩꯅꯣ ꯇꯧꯒꯦꯅ ꯑꯩꯁꯨ ꯀꯩꯅꯣ ꯇꯧꯔꯝꯕꯅꯦ ꯑꯦꯗꯕꯔꯇꯥꯏꯁ ꯇꯧꯕ ꯍꯧꯔꯝꯃꯕꯅꯦ ꯁ꯭ꯋꯥꯏꯗ ꯑꯩꯈꯣꯏ ꯏꯅꯝꯃ ꯍꯣꯏꯗ꯫ ꯆꯦꯆꯦ ꯍꯣꯏꯗ꯫
ꯍꯣꯏ ꯌꯥꯕꯨꯗꯤ ꯌꯥꯏꯌꯦ ꯑꯗꯨꯗ ꯃꯣꯏꯒꯤꯅꯅꯦ ꯑꯩꯈꯣꯏꯒꯤ ꯆꯍꯤꯁꯦ ꯑ ꯆꯍꯤꯁꯦ ꯑꯩꯇꯤꯟꯗꯒꯤ ꯑꯩ ꯆꯍꯤ ꯑꯩꯇꯤꯟꯒꯤ ꯑꯩꯇꯤꯟ ꯄ꯭ꯂꯁꯁꯦ ꯄꯥꯝꯃꯦꯕ꯫ ꯑꯗꯣ ꯃꯔꯨ ꯑꯣꯏꯅ ꯍꯣꯏ ꯅꯨ ꯅꯨꯄꯥꯒꯨꯝꯕꯁꯦ ꯃꯣꯏꯒꯤ ꯅꯨꯄꯤꯒ ꯅꯨꯄꯥꯒꯤ ꯈꯣꯟꯖꯦꯟꯁꯦ ꯃꯥꯟꯅꯗꯦꯕꯀꯣ
ꯎꯝ꯫
ꯑꯗꯨꯒꯤ ꯃꯥꯟꯅꯗꯕꯅꯤꯅ ꯍꯌꯦꯡ ꯑꯩꯈꯣꯏꯅ ꯀꯩꯅꯣ ꯇꯧꯕꯗ ꯅꯨꯡꯉꯥꯏꯅꯕꯅꯦꯕ ꯑꯦꯅꯥꯂꯥꯏꯁ ꯇꯧꯕꯗ ꯅꯨꯡꯉꯥꯏꯅꯕꯅꯦꯕꯀꯣ ꯍꯥꯏꯗꯤ ꯋꯥꯍꯩꯖꯤ ꯁꯦꯡꯅ ꯉꯥꯡꯉꯤ ꯉꯥꯡꯗꯦ ꯑꯗꯨꯃꯥꯏꯅ ꯊꯤꯅꯕꯒꯤꯅꯦꯕ
ꯃꯥꯅꯦ ꯃꯥꯅꯦ ꯑꯗꯨ ꯋꯥ ꯉꯪꯉꯒ ꯉꯥꯡꯕꯁꯨ ꯌꯥꯝ ꯂꯩꯕꯅꯦ꯫
ꯑꯗꯨꯃꯥꯏꯅꯁꯨ ꯂꯩꯕꯁꯨ ꯌꯥꯎꯋꯦꯕꯀꯣ ꯑꯗꯨꯒ ꯑꯗꯒꯤ ꯑꯃꯨꯛ ꯑꯉꯥꯡꯒ ꯅꯨꯄꯥ ꯑꯩꯈꯣꯏꯒꯤ ꯅꯨꯄꯥꯗꯁꯨ ꯑꯉꯥꯡ ꯑꯍꯟ ꯑꯩꯈꯣꯏꯒꯤ ꯆꯍꯤ ꯁꯤꯛꯁꯇꯤꯁꯨ ꯁꯕꯦꯟ ꯁꯤꯛꯁꯇꯤꯕꯧ ꯑꯗꯨꯝ ꯌꯥꯅꯩ ꯍꯥꯏꯕꯅꯦꯕꯀꯣ
ꯎꯝ꯫
ꯑꯗꯣ ꯃꯣꯏ ꯑꯃꯥꯏꯟꯅ ꯇꯧꯔꯒ꯫ ꯑꯈꯣꯏꯒꯤ ꯃꯈꯣꯟꯒꯤꯗꯣ ꯁꯨꯝ ꯌꯦꯡꯅꯕꯩ ꯋꯥꯅꯤꯗ꯫ ꯑꯗꯨꯗ ꯑꯩꯈꯣꯏꯅ ꯏꯃ ꯅꯨꯄꯤ ꯑꯣꯏꯕꯅꯤꯅ ꯅꯨꯄꯤ ꯉꯥꯛꯇ ꯋꯥꯔꯤ ꯁꯥꯟꯅꯕꯗꯨꯅꯦꯕꯀꯣ꯫
ꯍꯣꯏ
ꯑꯗꯨꯒꯤ ꯅꯨꯄꯥ ꯁꯨꯝ ꯊꯤꯅꯕꯗꯣꯀꯣ ꯑꯗꯣ ꯑꯗꯣ ꯃꯣꯏꯒꯤ ꯐ꯭ꯔꯦꯟ ꯁꯥꯔꯀꯜꯗꯣ ꯂꯩꯔꯒꯗꯤ ꯑꯗꯃꯨꯛ ꯐꯕ ꯍꯥꯏꯗꯤ ꯍꯌꯦꯡ ꯑꯦ ꯍꯥꯏꯗꯤ ꯁꯥꯡꯗꯣꯛ ꯍꯥꯏ ꯃꯊꯪ ꯃꯊꯪ ꯃꯊꯪ ꯁꯥꯡꯗꯣꯛ ꯁꯥꯡꯗꯣꯛꯄꯕꯨꯗꯤ ꯀꯩꯁꯨ ꯀꯥꯏꯗꯦꯕ꯫ ꯑꯗꯨꯗ ꯑꯃꯨꯛ ꯈꯪꯗꯅ ꯁꯣꯏꯈ꯭ꯔꯒꯗꯤ ꯑꯃꯨꯛ ꯅꯨꯡꯉꯥꯏꯇꯕꯗꯣ꯫
ꯍꯣꯏ ꯍꯣꯏ
ꯑꯗꯨꯅꯦ
ꯑꯗꯨꯕꯨꯗꯤ ꯑꯩꯅ ꯀꯩꯅꯣ ꯐꯖꯥꯥꯅ ꯇꯥꯛꯄꯗ ꯎꯝ꯫ ꯐꯖꯅ ꯇꯥꯛꯄꯗ ꯈꯪꯒꯗꯕ ꯉꯥꯛꯇꯅꯤꯗ ꯑꯗꯒꯤ ꯑꯗꯨꯏ ꯃꯊꯛꯇ ꯁ꯭ꯋꯥꯏꯗ ꯑꯁꯤꯒꯨꯝꯕ ꯊꯕꯛ ꯊꯣꯛ ꯊꯥꯛ꯫ ꯇꯧꯕꯖꯦ ꯑꯩꯅ ꯈꯔ ꯀꯜꯂꯦꯕ ꯑꯗꯨꯅ ꯑꯗꯨꯝ ꯑꯩꯅ ꯁꯤ ꯁꯨꯃꯥꯏꯟ ꯇꯧꯗꯣꯏꯅꯤ ꯁꯤ ꯇꯧꯗꯣꯏꯅꯤꯅ ꯑꯗꯨꯝ ꯐꯖꯅ ꯇꯥꯛ ꯄꯗ ꯑꯣꯀꯦ ꯉꯥꯛꯇꯅꯦꯕ ꯑꯗꯨꯗꯨꯅ ꯑꯗꯨꯝ ꯑꯣꯀꯦ ꯉꯥꯛꯇꯅꯦꯕ ꯑꯩꯅ ꯁꯨꯃꯥꯏ ꯇꯧꯕꯅꯤ ꯑꯗꯨ ꯇꯧꯕꯅꯤ ꯍꯥꯏꯔ ꯀꯥꯟꯗ ꯍꯣꯏ ꯇꯧꯖꯦ ꯌꯥꯏ ꯉꯥꯛꯇꯅꯦ ꯎꯝ ꯑꯩꯅ ꯁꯨꯝ ꯍꯌꯦꯡ ꯃꯣꯏ ꯀꯩꯅꯣ ꯇꯧꯖꯔꯁꯨꯅ ꯃꯣꯏꯁꯨ ꯊꯕꯛ ꯆꯠꯅꯕꯅꯤꯅ ꯍꯜꯂꯛꯑ ꯈꯣꯠꯂꯒ ꯅꯪ ꯄꯥꯔꯠ
ꯎꯝ ꯎꯝ ꯑꯩꯈꯣꯏꯁꯨ ꯌꯥꯎꯋꯦꯗ ꯑꯩꯈꯣꯏꯅ ꯃꯥꯁꯇꯔ ꯇꯧꯏꯀꯥꯟꯗ ꯑꯗꯨꯃꯥꯏꯟ ꯇꯧꯋ ꯌꯥꯍꯧꯋꯦ ꯑꯩꯈꯣꯏꯁꯨ꯫
ꯀꯨꯏꯔꯒꯦ ꯁꯤ ꯌꯥꯎꯔꯛꯄꯁꯦ꯫
ꯎꯝ ꯆꯍꯤ ꯑꯍꯨꯝꯗꯤ ꯁꯨꯔꯝꯃꯅꯤ ꯁꯤꯅ ꯅꯠꯇꯕ꯫ ꯁꯤꯅ ꯍꯟꯗꯛ ꯅꯧ ꯂꯥꯛꯄ ꯄ꯭ꯔꯣꯖꯦꯛ ꯍꯥꯏꯇꯥꯔꯦꯕꯀꯣ꯫
ꯑꯣ ꯑꯣ
ꯑꯗꯨꯒ ꯑꯇꯣꯞꯄꯗꯁꯨ ꯌꯥꯎꯋꯦ ꯑꯩꯈꯣꯏ ꯑꯇꯣꯞꯄ ꯌꯥꯎꯋꯦꯕ ꯑꯇꯣꯞꯄ ꯑꯗꯨꯝ ꯍꯥꯏꯔꯛ ꯄꯗꯖꯨ ꯑꯗꯨꯝ ꯑꯗꯨ ꯑꯦꯞꯁꯇꯣ ꯀꯛꯊꯠꯄꯗꯤ ꯌꯥꯗꯦꯕ꯫ ꯑꯗꯨꯝ ꯌꯥꯎꯔ ꯂꯩꯔꯒꯗꯤ ꯑꯇꯣꯞꯄ ꯇꯥꯛꯁ ꯂꯥꯛꯄꯗ ꯑꯗꯨꯝ ꯃꯌꯥꯝ ꯃꯈꯜ ꯃꯈꯜ ꯍꯥꯏꯔꯛꯄ ꯌꯥꯅꯤꯕꯀꯣ꯫
ꯑꯣ ꯑꯗꯣ ꯁꯤꯒꯤ ꯑ ꯇꯥꯛꯁꯁꯦ ꯅꯪ ꯉꯁꯤꯁꯦ ꯃꯉꯥꯔꯛ ꯁꯥꯟꯅꯕ ꯂꯣꯏꯔꯅꯤꯗꯅꯀꯣ꯫ ꯑꯗꯨ ꯂꯣꯏꯔꯕ ꯃꯇꯨꯡꯗ ꯑꯩꯒꯤ ꯇꯥꯛꯁ ꯊꯣꯛꯂꯛꯑꯅꯤꯗꯅ꯫ ꯑꯗꯨ ꯊꯣꯛꯑ ꯃꯇꯨꯡꯗ ꯑꯩꯒꯤ ꯇꯥꯛꯁꯇꯣ ꯀꯝꯄ꯭ꯂꯤꯠ ꯑꯣꯏꯔꯀꯥꯟꯗ ꯅꯠꯇ꯭ꯔꯕ ꯀꯝ ꯄꯦꯃꯦꯟ ꯐꯪꯗꯣꯏꯁꯤꯅ꯫
ꯍꯣꯏ ꯂꯥꯛꯀꯅꯤ ꯑꯑꯩ ꯑꯩꯈꯣꯏꯅꯤ ꯍꯨꯖꯤꯛ ꯋꯥꯔꯤ ꯁꯥꯟꯅꯕꯁꯦ
ꯑꯥ
ꯁꯤꯒꯤ ꯇꯥꯛꯁꯀꯤ ꯄꯦꯃꯦꯟ ꯑꯃ ꯂꯥꯛꯀꯅꯤꯕꯀꯣ ꯑꯗꯨꯒ ꯂꯥꯛꯀꯅꯤ ꯑꯗꯨ ꯅꯪꯅ ꯇꯧꯕꯒꯤꯁꯨ ꯑꯃꯨꯛ ꯂꯥꯛꯀꯅꯤ꯫